ꯇꯥꯕꯔꯣ
ꯇꯥꯏꯌꯦ
ꯑꯣ ꯍꯧꯖꯤꯛꯇꯤ ꯑꯩꯒꯤ ꯃꯈꯣꯟ ꯐꯖꯅ ꯇꯥꯕ꯭ꯔꯥ
ꯀꯥꯏꯗ
ꯑꯣ ꯏ ꯅꯨꯡꯉꯥꯏꯔꯦ ꯗꯤ ꯆꯥꯛ ꯆꯥꯕ꯭ꯔꯣ
ꯆꯔꯦ
ꯀꯔꯤ ꯌꯦꯟꯁꯥꯡ ꯆꯥꯔꯑꯦ
ꯎꯝ ꯀꯩꯖꯥꯡ ꯂ ꯁꯀ꯭ꯋꯥꯁ ꯆꯥꯏꯌ‌ꯦ ꯆꯝꯐꯨꯠ
ꯑꯣ ꯁꯀ꯭ꯋꯥꯔꯁ ꯏꯝꯐꯨꯞ ꯑꯗꯨꯒ ꯑꯇꯣꯞꯄꯗꯤ
ꯑꯇꯣꯞꯄ ꯀꯥꯡꯉꯧ ꯑꯃꯒ ꯎꯝ ꯑꯃꯅ ꯏꯔꯣꯏꯕ ꯑꯃ
ꯑ
ꯌꯦꯟ ꯑꯇꯥꯕ ꯑꯃ
ꯑꯦ ꯁꯤꯇꯤ ꯌꯥꯝ ꯍꯥꯎꯒꯅꯤꯌꯦ
ꯍꯋꯦ
ꯌꯥꯝꯅ ꯆꯥꯕ꯭ꯔꯥ ꯑꯗꯨꯗꯤ
ꯌꯥꯝ ꯆꯥꯏ ꯍꯣꯏ
ꯑ ꯑꯩꯗꯤ ꯆꯥꯛ ꯆꯥꯗꯔꯤꯌ
ꯀꯩꯒꯤ
ꯆꯥꯛ ꯆꯥꯅꯤꯡꯗ꯭ꯔꯦ ꯍꯧꯖꯤꯛꯇꯤ
ꯊꯣꯡꯉꯕꯣ
ꯊꯣꯡꯗ꯭ꯔꯤꯌꯦ
ꯀꯗꯥꯏ ꯂꯩꯕ꯭ꯔꯣ ꯕꯔꯥ ꯂꯩꯕ꯭ꯔꯣ ꯑꯥ
ꯐꯥꯁ ꯐꯨꯗ ꯑꯗꯨꯝ ꯂꯩꯕꯅꯤ ꯍꯥꯏꯗꯤ
ꯅꯨꯡꯉꯥꯏꯕ꯭ꯔꯣ
ꯑꯗꯨꯝ ꯅꯨꯡꯉꯥꯏ ꯍꯣꯏ ꯅꯗꯣ ꯅꯪꯗꯤ ꯍꯣꯔꯦꯟ ꯕꯣ ꯌꯦꯡꯗꯣꯏꯔꯥ ꯀꯃꯥꯏꯅ ꯇꯧꯗꯣꯏꯔ
ꯑꯁꯤ ꯀꯅꯥ ꯀꯅꯥ ꯂꯩꯒꯦ
ꯑꯁ ꯑꯩꯗꯤ ꯑꯩꯒꯤ ꯑꯩꯗꯤ ꯑꯗ ꯁꯤꯕꯅ ꯃꯣꯏ ꯇꯤꯝꯗꯣ ꯁꯤꯕꯅ ꯑꯗꯨꯝ ꯌꯦꯡꯗ꯭ꯔꯦ ꯍꯧꯖꯤꯛꯀꯥꯟꯗꯤ
ꯎ ꯅꯪ ꯍꯥꯏꯗꯣꯁꯦ ꯑ ꯄꯣꯔꯇꯨꯒꯜ ꯃꯥꯂꯦꯅꯦ
ꯎꯝ
ꯑꯣꯏ ꯏꯅꯕꯅ
ꯌꯥꯝ ꯅꯨꯡꯉꯥꯏꯇ꯭ꯔꯦ ꯑꯩꯗꯤ
ꯀꯞꯄꯣ
ꯎꯝ ꯀꯃꯤ ꯂꯩ
ꯑꯩꯗꯤ ꯑꯩꯗꯤ ꯁꯤꯗ꯭ꯔꯤꯌꯦ ꯑꯩꯒꯤꯗꯤ
ꯀꯔꯤ ꯅꯪꯒꯤ
ꯅꯒꯤꯗꯤ ꯃꯦꯁꯤꯅꯦ
ꯑꯦ ꯃꯁꯤ ꯃꯤꯁꯤꯁꯨꯇ ꯑꯥ ꯍꯥꯏ
ꯉꯔꯥꯡ ꯄꯣꯔꯇꯨꯒꯜ ꯑꯩꯈꯣꯏꯁꯦ ꯄꯣꯔꯇꯨꯒꯜꯒꯤ ꯐ꯭ꯔꯦꯟꯁ ꯃꯌꯥꯝꯗꯣ ꯌꯥꯝ ꯁꯥꯎꯔꯤꯁꯦ ꯀꯩꯒꯤꯅꯣ ꯍꯥꯏꯕ
ꯈꯪꯗ꯭ꯦ ꯑꯩꯗꯤ ꯑꯗꯨꯃꯥꯏꯅ ꯇꯧꯗꯦ ꯑꯩꯗꯤ
ꯀꯠꯂꯛꯄ ꯌꯥꯝ ꯑꯁ ꯀꯜꯂꯛꯄꯗꯣ ꯁꯥꯎꯅꯤꯡꯉꯁꯨ ꯎꯝ ꯃꯦꯁꯤꯗ ꯁꯥꯎꯐꯝ ꯊꯣꯛꯇꯦ ꯐ꯭ꯔꯦꯟꯁ ꯃꯌꯥꯝꯅ ꯉꯥꯡꯅꯤꯡꯉꯁꯤ ꯐꯣꯟ ꯐ꯭ꯔꯦꯟꯁ ꯃꯌꯥꯝꯅ ꯉꯥꯡꯉꯣ ꯑꯗꯨ ꯅꯠꯇꯦ ꯅꯣꯏꯗꯤ ꯃꯦꯁꯤꯕꯨ ꯈꯪꯅ ꯃꯦꯁꯤ ꯅꯣꯏꯕꯨ ꯀꯔꯤ ꯇꯧꯕꯤꯔꯒꯦ ꯍꯥꯏꯕ ꯑꯗꯨꯃꯛ ꯅꯨꯡꯁꯤ ꯅꯨꯡ ꯁꯤꯕꯝꯃꯦ ꯅꯨꯡꯁꯤꯗꯔ ꯃꯦꯁꯤꯁꯦ ꯐꯤꯡꯗꯕꯅꯦ ꯌꯥꯝꯅ ꯏꯪ ꯇꯞꯄꯅꯦꯀꯣ ꯃꯥꯒꯤ ꯁꯅꯥꯕ ꯃꯇꯝꯗꯁꯨ ꯌꯦꯡꯉꯣ ꯃꯥꯅ ꯏꯪ ꯇꯞꯄꯥ ꯆꯝꯕꯥ ꯑꯗꯨꯒ ꯃꯥ ꯃꯥꯒꯤ ꯇꯤꯝꯃꯦꯠ ꯌꯥꯝꯅ ꯃꯥꯕꯨ ꯅꯨꯡꯁꯤꯕ ꯔꯦꯁꯄꯦꯛ ꯇꯧꯕꯤꯕꯒꯨꯝꯕꯗꯣ ꯐꯖꯗ꯭ꯔꯣꯗꯣ
ꯌꯥꯝ ꯐꯖꯩ ꯌꯥ
ꯑꯩ ꯌꯥꯝ ꯁꯥꯎꯅꯤꯡꯉꯦ ꯑꯩꯗꯤ ꯃꯤ ꯌꯥꯝ ꯈꯟꯖꯅꯤꯡꯉꯦ ꯔꯣꯅꯥꯜꯗꯣ ꯑꯦꯦꯟꯁꯦ ꯈꯔ ꯅꯣꯏꯒꯤ ꯋꯥꯈꯜꯁꯦ ꯈꯪꯗꯦ ꯃꯤꯒ ꯃꯥꯟꯅꯗꯦ ꯁꯩꯇꯥꯟꯒꯤ ꯋꯥꯈꯜ ꯆꯪꯉꯦ
ꯍꯧꯖꯤꯛꯁꯤ ꯌꯥꯝ ꯁꯥꯅꯤꯡꯕ꯭ꯔꯥ
ꯁꯥꯎꯅꯤꯡꯉꯦ ꯍꯥꯏꯕꯗꯤ ꯏꯁꯇꯦꯇꯁꯇꯨ ꯂꯦꯞꯄ ꯂꯩꯗ꯭ꯔꯤ ꯔꯤꯐ꯭ꯔꯤ ꯃꯤ ꯏꯟꯇꯔꯅꯦꯁꯅꯦꯜ ꯑꯦ ꯐꯤꯐꯥ ꯋꯥꯔꯜ ꯀꯞꯀꯤ ꯀ꯭ꯋꯥꯂꯤꯐꯥꯏ ꯇꯧꯕ ꯖꯁ ꯔꯤꯐ꯭ꯤ ꯄꯨꯨ ꯐꯥꯎ ꯅꯣꯏꯅ ꯄꯤꯟ ꯄꯣꯏꯟ ꯇꯧꯔ ꯉꯥꯡꯉꯤꯅꯦ ꯅꯣꯏꯅ ꯀꯌꯥꯃꯨꯛ ꯍ ꯂꯣꯀꯦꯜꯗ ꯐꯥꯎ ꯇꯧꯕ ꯉꯝꯃꯣꯏꯅ ꯗꯣꯏꯅ ꯉꯥꯡꯕ ꯁꯥꯔꯤꯌꯦ
ꯎꯝ ꯅꯪ ꯌꯥꯝ ꯁꯨꯝꯃꯦꯀꯣ ꯅꯪ ꯅꯪ ꯌꯥꯝ ꯁꯨꯝꯃꯦ
ꯏꯀꯥꯏꯕꯁꯨ ꯈꯪꯗꯦ
ꯑꯁ ꯅꯪꯁ ꯌꯥꯝ ꯍꯩꯌꯦ ꯑꯗꯨꯗꯤ
ꯍꯥꯏꯕ ꯍꯥꯏꯩꯕ ꯍꯥꯏꯗꯤ ꯃꯣꯏꯒꯤ ꯃꯣꯏꯅ ꯖꯁ ꯇꯧꯕꯗꯣ ꯑꯗꯨꯝꯣꯏ ꯃꯣꯏꯅ ꯉꯥꯡ ꯁꯦꯞ ꯇꯧꯔꯦ ꯑꯗꯨꯗ ꯑꯉꯥꯎꯕ ꯍꯨꯏꯒꯨꯝꯕ ꯕꯥ ꯕꯥ ꯕꯥꯕꯕꯥ ꯀꯥꯟꯅꯗꯕꯅ ꯄꯥ ꯄꯥꯪ ꯑꯗꯨꯗ ꯈꯣꯡꯉ ꯂꯩꯔꯒ ꯀꯔꯤ ꯀꯥꯟꯅꯕ꯭ꯔꯥ
ꯃꯣꯏ ꯑꯗꯨꯃꯥꯏ ꯍꯥꯏꯌꯣ
ꯁꯇꯦꯇꯁ ꯃꯌꯥꯝꯗꯣ ꯑꯩꯌꯥꯝ
ꯎ ꯑꯣ
ꯍꯥꯏꯗꯤ ꯑꯥꯏꯗꯣꯟꯜ ꯃꯌꯥꯝꯁꯦ ꯅꯨꯡꯁꯤ ꯁꯤꯗ꯭ꯔꯥ ꯍꯥꯏꯕ ꯐꯦꯟꯁ ꯃꯌꯥꯝ ꯅꯠꯇꯦ ꯍꯧꯖꯤꯛ ꯃꯨꯛꯅꯔꯤꯁꯦ ꯍꯣꯏ ꯑꯩꯗꯣꯁ ꯏꯁꯥ ꯏꯁꯥꯒꯤ ꯄꯥꯝꯕ ꯇꯣꯉꯥꯜꯂꯦ ꯅꯪꯅ ꯄꯥꯝꯕ ꯇꯣꯉꯥꯜꯂꯦ ꯑꯩꯅ ꯄꯥꯝꯕ ꯇꯣꯉꯥꯜꯂꯦꯕ ꯇꯣꯉꯥꯜꯂꯁꯨ ꯃꯤꯒꯤ ꯑꯥꯏꯗꯣꯜꯗꯣ ꯀꯩꯅꯣ ꯐꯦꯟꯁ ꯃꯌꯥꯝꯕꯨꯗꯤ ꯉꯥꯡꯅꯔꯁꯦꯕ ꯑꯗꯣ ꯑꯩꯈꯣꯏꯅ ꯄꯥꯝꯕ ꯃꯤꯕꯨꯗꯤ ꯀꯔꯤ ꯑꯩꯅ ꯀꯃꯥꯏꯅ ꯑꯩ ꯗꯥꯏ ꯍꯥꯔꯐꯦꯡꯅꯤꯀꯣ ꯃꯦꯁꯤꯒꯤ ꯑꯗꯨ ꯑꯣꯏꯔꯁꯨ ꯑꯩꯅ ꯔꯣꯅꯥꯜꯗꯣꯕꯨ ꯍꯟꯊꯅꯁꯨ ꯌꯦꯡꯗꯦ ꯊꯤꯅꯁꯨ ꯆꯩꯗꯦ ꯅꯣꯏꯅ ꯁꯥꯟꯅꯕ ꯄꯣꯔꯇꯨꯒꯜ ꯁꯥꯟꯅꯕꯗ ꯄꯣꯔꯇꯨꯒꯜꯕꯨ ꯁꯞꯄꯣꯔꯠ ꯇꯧꯕꯤꯌꯦꯀꯣ
ꯎꯝ
ꯍꯥꯏꯕꯗꯤ ꯅꯨꯡꯁꯤꯌꯦꯅ ꯃꯣꯏꯒꯤ ꯃꯇꯝꯁꯤ ꯂꯣꯏꯒꯗꯧꯔꯦ ꯍꯟꯗꯛꯁꯤꯅ ꯑꯃꯨꯛꯒ ꯑꯔꯣꯏꯕꯅꯤꯅ ꯅꯨꯡꯁꯤꯐꯝ ꯌꯥꯝ ꯊꯣꯛꯑꯦ ꯍꯥꯏꯕ ꯑꯗꯨꯒ ꯅꯣꯏꯗꯤ ꯀꯔꯤꯔ ꯑꯩꯈꯣꯏ ꯗꯤ ꯑꯃꯕꯨ ꯍꯣꯏ ꯑꯩꯈꯣꯏꯕꯨ ꯇꯧꯑꯣ ꯑꯥꯔꯖꯤꯅꯥꯕꯨ ꯇꯧꯑꯣ ꯍꯥꯏꯕ ꯅꯠꯇꯦ ꯑꯗꯨꯕꯨ ꯍꯥꯏꯊꯤꯅꯤꯉꯥꯏꯒꯤ ꯉꯝꯗꯅꯤꯡꯉꯥꯏꯒꯤ ꯄꯣꯠꯅꯤꯡꯉꯥꯏꯒꯤ ꯅꯨꯡꯁꯤꯗ꯭ꯔꯣ ꯃꯦꯁꯤꯕꯨ ꯅꯨꯡꯁꯤꯗ꯭ꯔ ꯐꯦꯟꯁ ꯃꯌꯥꯝ ꯅꯨꯡꯁꯤꯌꯨ ꯍꯥꯏꯕ ꯅꯠꯇꯦ ꯅꯨꯡꯁꯤꯗ꯭ꯔꯥ ꯍꯥꯏꯕ ꯃꯥ ꯃꯣꯏ ꯃꯇꯝꯗꯣ
ꯑꯥ
ꯅꯣꯏꯗꯤ ꯅꯣꯏꯗꯤ ꯉꯝꯗꯅꯤꯡꯉꯥꯏꯒꯤ ꯋꯥꯈꯜꯗꯣ ꯄꯨꯔꯥ ꯁꯥꯏꯇꯒꯤ ꯋꯥꯈꯜ ꯑꯣꯏꯌꯦ ꯑꯩ ꯔꯣꯅꯥꯜꯗꯣ ꯐꯦꯁ ꯃꯌꯥꯝꯅꯦ ꯑꯩ ꯋꯥꯈꯜꯗꯤ ꯄꯥꯁꯇꯔ ꯑꯣꯏꯒꯦꯔꯥ ꯗꯤꯀꯟ ꯑꯣꯏꯒꯦꯔꯥ ꯁꯩꯇꯥꯟꯒꯤ ꯋꯥꯈꯜꯗ ꯍꯦꯜꯂꯦ
ꯄꯥꯁꯇꯔ ꯃꯌꯥꯝꯁꯨ ꯔꯣꯅꯥꯜꯗꯣ ꯐꯦꯟꯁ ꯌꯥꯝꯃꯦꯕ ꯑꯗꯨ ꯃꯣꯏ ꯏꯁꯇꯦꯇꯁ ꯐꯥꯎ ꯌꯦꯡꯕ ꯌꯥꯗꯦ ꯃꯣꯏꯅ ꯃꯣꯏꯅ ꯑꯐꯕ ꯀꯩꯅꯣ ꯃꯌꯥꯏꯗ ꯉꯥꯡꯒꯗꯧꯕ ꯃꯇꯝꯗꯣ ꯃꯣꯏꯅ ꯍꯦꯟꯅ ꯁꯥꯠ ꯊꯤꯔꯦ ꯀꯔꯤꯅꯣ ꯑꯩꯒꯤ ꯁ꯭ꯇꯦꯇꯁꯇꯗꯤ
ꯎꯝ ꯅꯪꯁꯦ ꯌꯥꯝꯅ ꯁꯦꯔꯤꯁ ꯂꯧꯕ ꯃꯥꯜꯂꯦ ꯑꯗꯨꯗꯤ ꯌꯥꯝ ꯌꯥꯝ ꯃꯥꯅꯦ ꯅꯪꯁꯦ
ꯍꯥꯏꯕꯗꯤ ꯃꯤꯒꯤ ꯋꯥꯈꯜꯗꯣ ꯌꯥꯝꯅ ꯐꯠꯇꯕ ꯋꯥꯈꯜꯗꯣ ꯑꯩꯗꯤ ꯑꯗꯨꯃꯛꯇꯤ ꯑꯣꯏꯗꯕꯅꯤꯅ ꯁꯥꯎꯅꯤꯡꯉꯦ ꯃꯤ ꯑꯃꯒꯤ ꯋꯥꯈꯜ ꯆꯦꯟꯗꯕꯗꯣ
ꯎꯝ
ꯅꯣꯏ ꯍꯧꯖꯤꯛ ꯉꯥꯏꯔꯤꯁꯦ ꯅꯣꯡꯃꯥꯏꯖꯤꯡ ꯉꯥꯏꯔꯤꯅꯦꯕ ꯁ꯭ꯋꯤꯖꯔꯂꯦꯟ ꯑꯔꯖꯦꯟꯅꯥꯄꯥꯅꯥꯗ ꯑꯗꯨ ꯋꯥꯈꯜꯗ ꯑꯥ ꯃꯊꯪꯗ ꯌꯦꯡꯉꯣ ꯀꯥꯏꯅ ꯍꯧꯖꯤꯛ ꯑꯁ ꯑꯗꯨꯒꯤ ꯑꯩꯗꯤꯀꯣ ꯃꯤꯁꯤ ꯃꯅꯨꯁꯤꯃꯥꯟ ꯕꯒꯤ ꯁꯤꯐꯥꯎꯁꯤ ꯍꯥꯟꯅꯤꯡꯈ꯭ꯔꯦ ꯍꯥꯏꯕꯗꯤ ꯍꯥꯏꯊꯤ ꯃꯟ ꯌꯦꯡꯊꯤ ꯃꯟꯕꯒꯤ ꯀꯜꯂꯛꯄ ꯌꯥꯝꯃꯟꯕꯒꯤ ꯃꯥꯕꯨ ꯐꯥꯎ ꯁꯤꯈ꯭ꯔꯣ ꯍꯥꯏꯅ ꯂꯩꯔꯕꯅꯦ ꯑꯩꯗꯤ ꯑꯁ ꯁꯤꯔꯁꯨ ꯁꯤꯈ꯭ꯔꯁꯅꯨꯗ ꯍꯥꯏꯅ ꯑꯩ ꯋꯥꯈꯜꯗ ꯀꯣ
ꯃꯣꯏ ꯃꯣꯏꯒꯤ ꯄ꯭ꯂꯦꯁꯨ ꯑꯗꯨꯝ ꯑꯥ ꯀꯩ ꯍꯥꯏꯗꯣꯏꯔꯥ ꯌꯥꯝ ꯐꯖꯕꯅꯦ
ꯍꯣꯏ ꯃꯤ ꯃ‌ꯦꯁꯤꯕꯨ ꯐꯤꯐꯥ ꯃꯆꯥꯅꯤ ꯍꯥꯏꯌꯦ ꯑꯃꯨꯛꯀ ꯑꯁꯤꯅ ꯑꯥ ꯀꯩꯅꯣ ꯑꯁꯤ ꯃꯆꯥ ꯑꯁꯤ ꯀꯔꯤ ꯀꯔꯤ ꯍꯥꯏꯕꯤꯕ꯭ꯔꯥ ꯃꯤꯕꯣ ꯍꯥꯏꯔꯒ ꯂꯩꯍꯧꯕꯗꯣ ꯍꯣꯏ‌ ꯔ‌ꯣꯅꯥꯜꯗ‌ꯣꯗ‌ꯣ ꯑꯩꯁꯨ ꯐ ꯐꯠꯇꯦ ꯍꯥꯏꯕ ꯅꯠꯇꯦ ꯐꯩꯌꯦ ꯃꯥꯁꯨ ꯃꯥꯒꯤ ꯀꯩꯅꯣ ꯑꯗꯨꯝ ꯃꯥꯒꯤ ꯋꯥꯔꯤ ꯃꯌꯥꯝꯅ ꯅꯨꯡꯁꯤꯌꯦꯕꯀꯣ
ꯎꯝ
ꯑꯗꯨꯕꯨ ꯃꯤ ꯍꯥꯏꯕꯁꯦ ꯃꯤꯒꯤ ꯑꯄꯥꯝꯕ ꯇꯣꯡꯉꯥꯜꯂꯦꯗꯅ
ꯎꯝ
ꯐꯩꯅꯦ ꯃꯥꯁꯨ ꯁꯅꯥꯕꯨꯁꯨ ꯌꯥꯝ ꯍꯥꯏꯩꯕꯒꯤ ꯃꯃꯤꯡ ꯆꯠꯄ ꯅꯠꯇ꯭ꯔꯣ
ꯎꯝ ꯃꯅꯦ
ꯑꯗꯨꯕꯨ ꯍꯧꯖꯤꯛꯇꯤ ꯁꯣꯜꯂꯛꯄꯒꯤ ꯍꯥꯏꯕꯗꯤ ꯑꯉꯥꯡ ꯃꯆꯥꯒꯨꯝꯅꯗꯤ ꯆꯍꯤꯗꯣ ꯌꯥꯝꯂꯞ ꯄꯩ ꯉꯝꯂꯛꯇꯕꯒꯤꯅꯦꯕ ꯑꯗꯣ ꯑꯩꯈꯣꯏ ꯅꯣꯛꯐꯝ ꯊꯣꯛꯇꯦ ꯍꯩꯌꯦ ꯃꯣꯏ ꯍꯩꯕꯒꯤ ꯑꯩꯗꯤ ꯑꯅꯤꯃꯛ ꯀꯩꯅꯣ ꯇꯧ ꯍꯥꯏꯅꯤ ꯐꯥꯏꯅꯦꯜ ꯇꯥꯔꯒ ꯁꯅꯥꯁꯅꯨ ꯍꯥꯏꯔꯒ ꯁꯤꯈ꯭ꯔꯦꯕ ꯅꯣꯏꯗꯤ
ꯎꯝ
ꯍꯥꯏꯕ
ꯎꯝ ꯎꯝ ꯇꯥꯕ꯭ꯔꯥ
ꯍ‌ꯣꯏ
ꯌꯥꯝ ꯅꯨꯁꯤꯌꯦ ꯅꯪ ꯅꯣꯏꯒꯤ ꯅꯪꯒꯤ ꯋꯥꯔꯤꯁꯦ
ꯑꯩ ꯄꯦꯁꯕꯤꯌꯥꯝꯕꯨ ꯆꯥꯎꯅꯤ ꯄꯌꯥꯟꯕ ꯉꯔꯥꯡ ꯅꯣꯡ ꯇꯕꯗꯣ ꯃꯄꯥꯟꯊꯣꯛꯑꯒ ꯗꯥꯟꯁ ꯇꯧꯁꯤꯔꯥ ꯈꯜꯂꯤꯅꯤꯅꯦ
ꯑꯁ ꯌꯥꯝ ꯁꯦꯔꯤꯁ ꯇꯧꯒꯅꯨꯗ ꯗꯔꯀꯥꯔ ꯂꯩꯔꯤ ꯑꯗꯨꯃꯥꯏꯅ ꯇꯧꯕꯁꯦ
ꯑꯁ ꯑꯗꯨꯒꯤ ꯑꯩ ꯌꯦꯡꯁꯨ ꯌꯦꯡꯅꯤꯡꯗꯦ ꯍꯥꯏꯕꯗꯤ ꯋꯥꯈꯜ ꯌꯥꯝ ꯁꯣꯛꯑꯦꯕ ꯌꯦꯡꯉꯗꯤꯀꯣ
ꯎꯝ ꯀ꯭ꯔꯤꯁꯨ ꯈꯪꯉ‌ꯣꯏꯗ
ꯑꯩꯈꯣꯏ ꯂꯥꯁ ꯇꯨ ꯊꯥꯎꯖꯟ ꯇ꯭ꯋꯦꯟꯇꯤ ꯇꯨꯗ ꯑꯃ ꯂꯎꯕꯗꯣ ꯑꯁ ꯁꯣꯔ ꯐꯨꯜꯂꯦꯁ ꯅꯨꯃꯤꯠ ꯂꯥꯁꯇ
ꯍꯥꯏꯕꯗꯤ ꯄꯣꯔꯇꯨꯒꯜ ꯐꯦꯟꯁꯤ ꯀꯌꯥꯃꯨꯛ ꯐꯠꯇꯕ꯭ꯔꯥ ꯍꯥꯏꯕ ꯃꯇꯝꯗ ꯑꯗꯨ ꯃꯇꯝꯗꯁꯨ ꯂꯤꯛꯇ ꯂꯩꯍꯧꯔꯅꯤ ꯅꯣꯠ ꯑꯥꯎꯠꯇ ꯂꯩꯍꯧꯔꯅꯤ ꯀ꯭ꯋꯥꯇꯔꯗ ꯂꯩꯍꯧꯔꯅꯤ ꯁꯤ ꯃꯤꯗ ꯂꯩꯍꯧꯔꯗꯤ ꯐꯥꯏꯅꯦꯜꯗ ꯂꯩꯍꯧꯔꯅꯤ ꯑꯁꯨꯃꯥꯏꯅ ꯍꯥꯏꯃꯟ ꯃꯦꯁꯤꯕꯨ ꯀꯌꯥꯃꯨꯛꯁꯨ ꯌꯦꯡꯉꯣ ꯑꯗꯨꯒꯤ ꯄꯦꯟꯗꯕꯗꯣ ꯑꯗꯨ ꯍꯦꯛ ꯍꯧꯕꯗꯒꯤ ꯁꯞꯄꯣꯔ꯭ꯠ ꯇꯧꯕꯁ ꯂꯣꯏꯕ ꯐꯥꯎ ꯀꯩꯅꯣ ꯇꯧꯕꯤꯕꯒꯤ ꯋꯥꯈꯜ ꯌꯥꯝ ꯄꯦꯟꯕꯗꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꫪꫭ ꯇꯥꯕ꯭ꯔꯣ ꯍꯜꯂꯣ